ꯇꯥꯔꯔꯕꯣ
ꯇꯥꯕ
ꯇꯥꯏ ꯇꯥꯏ
ꯑꯣ ꯑꯣꯀꯦ ꯇꯥꯔꯕꯅꯤ ꯐꯔ ꯉꯁꯥꯏꯗꯒꯤ ꯑꯃꯗ ꯇꯧꯤ ꯇꯥꯗꯦ ꯑꯃꯗ ꯇꯧꯤ ꯇꯥꯗꯦ ꯇ ꯂꯩꯔꯣ ꯆꯥꯛ ꯆꯥꯔꯕꯣ
ꯆꯔꯦ
ꯀꯩꯖꯥꯡ ꯆꯥꯒꯦ
ꯉꯁꯤꯗꯤ ꯂꯥꯏꯔꯕꯒꯤ ꯃꯊꯦꯜ ꯆꯦꯡꯒꯨꯝ ꯇꯧꯁꯜꯂꯦ
ꯑꯣ ꯀꯩ ꯆꯦꯡꯒꯨꯝꯅꯣ
ꯈꯪꯗꯦ ꯃꯃꯤꯡꯗꯤ ꯃꯣꯏ ꯍꯥꯏꯅꯕꯗ ꯂꯥꯡꯂꯦꯟ ꯍꯥꯏꯅꯩ
ꯀꯃꯥꯏꯅ ꯇꯧꯔ ꯊꯣꯡꯉꯤꯅꯣ
ꯑꯩꯈꯣꯏ ꯏ ꯃꯥꯅ ꯊꯥꯎ ꯉꯧꯔꯒ ꯊꯣꯡꯉꯝꯃꯦ
ꯉ ꯊꯥꯛ꯭ꯔꯣ
ꯀꯥꯏꯅꯤ ꯉꯥ ꯑꯩꯈꯣꯏꯗ ꯉꯥ ꯊꯥꯛꯎꯔꯗꯤ ꯑꯩꯅ ꯂꯥꯡꯗꯧ ꯏꯁꯧꯗꯨꯒꯤ ꯇꯟꯗꯅ ꯇꯥꯛꯇꯔꯦ ꯉꯥꯗꯤ
ꯎꯝ ꯀꯩꯅꯣ ꯍꯥꯏꯁꯤꯕꯣ ꯉꯥꯒꯤ ꯐꯥꯔꯝ ꯇꯧꯕ ꯏꯃꯨꯡꯅ ꯉꯥ ꯊꯥꯛꯑꯝꯗ꯭ꯔꯤꯁꯦ ꯀꯃꯥꯏꯅ ꯇꯧꯔꯤꯅꯣ
ꯑꯩꯈꯣꯏꯒꯤꯗꯤ ꯉꯥ ꯌꯣꯛꯏ ꯅꯨꯡꯉꯥꯏ ꯆꯥꯕꯒ ꯐꯪꯕꯖꯥꯠ ꯅꯠꯇꯦꯗ ꯀꯔꯕꯥꯔ ꯇꯧꯅꯕ ꯍꯣꯠꯅꯕꯗ
ꯎꯝ ꯉꯥ ꯆꯥꯅꯤꯡꯉꯤꯅꯦ ꯑꯍꯥꯎꯕ ꯑꯗꯨꯃꯥꯏꯅ ꯄꯨꯈ꯭ꯔꯤꯗ ꯀꯨꯏꯅ ꯑꯔꯤꯕ
ꯎ ꯊꯪꯗ
ꯉꯥ ꯀꯌꯥꯝ ꯆꯥꯎꯔꯒꯦ
ꯄꯤꯗ
ꯍꯤꯖꯤ ꯐꯥꯔꯔꯕ
ꯄꯧꯋꯥ ꯇꯔꯦ ꯌꯥꯋꯥꯗꯁ ꯆꯍꯤ ꯑꯃꯃꯨꯛ ꯂꯩꯔꯗꯤ ꯌꯥꯔꯅꯤ ꯀꯤꯂꯣ ꯇꯥꯔꯅꯤ
ꯏꯃꯣꯏꯅꯨꯗꯗꯤ ꯀꯤꯂꯣ ꯇꯥꯔꯅꯤ
ꯑꯗꯨꯗ ꯏꯃꯣꯏꯅꯗꯨꯗꯩ ꯀꯤꯂꯣ ꯇꯥꯔꯅꯤ
ꯇꯜꯂꯦ ꯀꯤꯂꯣ ꯇꯥꯕ ꯅꯠꯇꯕ ꯀꯤꯂꯣ ꯑꯍꯨꯝꯃꯨꯛꯀ ꯇꯥꯕꯗꯣ ꯀꯩꯗꯧ ꯑꯗꯨ ꯆꯥꯅꯤꯡ ꯍꯧꯖꯤ ꯀꯤꯂꯣ ꯑꯍꯨꯝ ꯌꯧ ꯉꯝꯃꯕ꯭ꯔꯥ
ꯑꯗꯨꯗꯤ ꯍꯥꯟꯅꯒꯤ ꯑꯔꯤꯕ ꯂꯩꯕꯗꯨꯗꯤ ꯌꯧꯅꯤ
ꯑꯥ
ꯑꯗ ꯑꯔꯤꯕ ꯂꯩꯕꯗꯣ ꯍꯧꯖꯤꯛꯇꯤ ꯀꯤꯂꯣ ꯑꯃ ꯈꯔ ꯍꯦꯟꯕꯅꯦꯕ ꯑꯅꯤ ꯃꯌꯥ ꯌꯧꯕꯁꯨ ꯌꯥꯎꯕꯅꯦꯕ ꯑꯩꯈꯣꯏꯒꯤ ꯀꯩꯅꯣꯒꯨꯝꯕ ꯃꯣꯏꯒꯤ ꯅꯥꯄꯤ ꯆꯥꯕꯤꯒꯨꯝꯕ ꯑꯗꯒꯤ ꯁꯤꯜꯚꯔꯗꯁꯨ ꯑꯆꯧ ꯑꯆꯧꯕ ꯑꯗꯨꯝ ꯂꯩꯕꯅꯦ
ꯎꯝ ꯊꯥꯏꯅꯅꯦ ꯑꯩꯈꯣꯏꯅ ꯀꯩꯅꯣꯗꯒꯤꯅꯦ ꯅꯦ ꯀꯥꯅꯣ ꯂꯥꯎꯒꯤ ꯃꯣꯏ ꯄꯨꯈ꯭ꯔꯤꯗꯣ
ꯎꯝ
ꯑꯗꯨꯗꯒꯤ ꯉꯥ ꯑꯃ ꯏꯃꯣꯏꯅꯨꯗ ꯂꯩꯈꯤꯑꯕ ꯉꯥꯁꯦ ꯆꯥꯎꯔꯦ ꯑꯗꯨꯒꯤ ꯉꯥꯁꯦ ꯄꯨꯟꯁꯤꯒꯤ ꯑꯗꯨ ꯑꯗꯨꯃꯥꯏꯅ ꯍꯥꯎꯕ ꯉꯥ ꯆꯥꯗ꯭ꯔꯦ ꯌꯥꯝ ꯂꯤꯔꯦꯕ ꯉꯥꯁꯦ ꯎꯣꯏ ꯂꯥꯎꯔꯒ
ꯀꯩ ꯉꯥꯗꯅꯣ
ꯅꯥꯄꯤ ꯆꯥꯕꯤꯗ
ꯅꯥꯄꯤ ꯆꯥꯕꯤꯗꯤ ꯂꯤꯔ ꯂꯤꯔꯒ ꯍꯥꯎꯋ ꯍꯦꯜꯂꯦ ꯍꯥꯏꯕꯅꯤ ꯑꯩꯈꯣꯏꯒꯤ ꯁꯝꯅ ꯍꯥꯏꯔꯕꯗ ꯌꯣꯡꯆꯥꯛꯇ ꯍꯥꯏꯔꯒ ꯑꯣꯚꯔ ꯀꯣꯠ ꯂꯤꯠꯄꯤꯗꯣ ꯑꯗꯨꯒꯨꯝꯕꯗꯣ
ꯎꯝ ꯑꯗꯨ ꯅꯨꯃꯤꯠꯇꯨꯒꯤ ꯉꯥꯗꯣ ꯌꯥꯝ ꯍꯥꯎꯋꯦꯕ ꯑꯗꯨꯒ ꯉꯥꯗꯨꯁꯨ ꯃꯣꯏꯒꯤꯗꯤ ꯌꯥꯝ ꯂꯤꯔꯕ ꯉꯥ ꯑꯣꯏꯕ ꯖꯥꯠꯅꯦꯕ
ꯃꯆꯤꯟꯖꯥꯛ ꯊꯥꯛꯇꯕ ꯉꯥꯗꯤ ꯑꯗꯨꯝ ꯑꯌꯥꯝꯕꯅ ꯂꯣꯏ ꯍꯥꯎꯋꯤꯗ ꯑꯗꯩ ꯊꯣꯡꯕꯗꯁꯨ ꯇꯣꯏ ꯉꯧꯕ ꯇꯣꯏ ꯍꯧ ꯀꯩꯅꯣ ꯁꯤ ꯑꯩꯈꯣꯏꯒꯤ ꯀꯔꯤ ꯀꯔꯤ ꯍꯥꯏꯕꯒ ꯊꯣꯛꯈꯤꯗ꯭ꯔꯦꯅꯦ ꯑꯣꯔꯒꯥꯅꯤꯛꯀꯤ ꯄꯣꯠꯁꯤꯡꯁꯦ ꯀꯌꯥ ꯐꯪꯗ꯭ꯔꯦꯕ
ꯑ
ꯍꯧꯖꯤꯛꯀꯥꯟꯁꯤꯗꯤ ꯐꯠ ꯐꯠ ꯀꯔꯕꯥꯔ ꯇꯧꯅꯕ ꯃꯌꯥꯝꯁꯦ ꯌꯥꯝ ꯊ ꯊꯅ ꯌꯣꯟꯅ ꯍꯥꯔ ꯀ ꯜꯂ ꯌꯥꯝ ꯊꯨ ꯊꯨ ꯆꯥꯎꯍꯜꯂꯝꯕꯅꯤꯅ ꯑꯗꯨ ꯆꯥ ꯑꯩꯈꯣꯏꯗꯁꯨ ꯀꯁꯇꯃꯔ ꯑꯩꯈꯣꯏꯗꯁꯨ ꯑꯗꯨꯝ ꯂꯥꯏꯅꯥꯁꯦ ꯑꯩꯈꯣꯏ ꯖꯥꯠ ꯖꯥꯠ ꯄꯣꯛꯍꯟꯕꯅꯤꯅ ꯑꯣꯔꯒꯥꯅꯤꯛ ꯇꯧꯕ ꯀꯥꯡꯒꯕꯨꯁꯤꯡꯁꯤꯅ ꯃꯌꯥꯝꯁꯨ ꯃꯁꯤꯡ ꯌꯥꯝꯈꯠꯂꯛꯑꯗꯤ ꯈ ꯀꯩꯅꯣꯗꯁꯨ ꯑꯩꯈꯣꯏꯒꯤ ꯀꯁꯇꯃꯔ ꯂꯩꯔꯤꯕ ꯆꯥꯔꯤꯕ ꯑꯩꯈꯣꯏꯁꯤꯁꯨ ꯏꯁꯥꯕꯨꯗꯣ ꯐꯒꯗꯧꯕ ꯍꯧꯖꯤꯛꯀꯥꯟꯁꯤꯗꯤ ꯏꯁꯥ ꯏꯁꯥꯒꯤ ꯖꯒꯥ ꯆꯥꯎ ꯆꯥꯎ ꯂꯩꯔꯗꯤ ꯏꯁꯥꯅ ꯊꯥꯖꯔꯒ ꯂꯣꯏꯖꯔꯒ ꯆꯥꯕꯗꯨꯅ ꯈ꯭ꯋꯥꯏ ꯐꯔꯕꯅꯤ
ꯎ ꯅꯣꯏꯗꯤ ꯂꯕꯨꯨꯛ ꯂꯣꯝꯗ ꯊꯥꯗ꯭ꯔꯣ ꯑꯣꯖꯥ
ꯊꯥꯗ꯭ꯔꯦꯗ ꯃꯃꯥꯡꯗꯗꯤ ꯌꯥꯝ ꯊꯥꯕꯅꯦ ꯍꯟꯗꯛꯇꯤ ꯉꯝꯗ꯭ꯔꯕ
ꯑ
ꯑꯩꯈꯣꯏꯒꯤ ꯑꯅꯧ ꯎꯞꯄ ꯅ ꯐꯦꯠ ꯇꯧꯕꯗꯣ ꯅꯨꯄꯥꯗꯣ ꯏꯅꯥꯛꯇ ꯂꯥꯛꯎ ꯌꯥꯗ꯭ꯔꯕꯣ ꯍꯟꯗꯛ ꯃꯛ ꯍꯧꯖꯤꯛꯇꯤ
ꯑꯣ
ꯏꯅꯥ ꯑꯩ ꯃꯄꯥ ꯍꯦꯛ ꯌꯧꯔꯛꯄꯒ ꯃꯥꯁꯤꯦ ꯑꯩꯉꯣꯟꯗ ꯃꯇꯩ ꯊꯣꯛꯄ꯭ꯔꯥ ꯀꯩ ꯊꯣꯛꯄꯅꯣ ꯈꯪꯗꯦ ꯃꯃꯥꯏ ꯂꯩꯔ ꯍꯦꯛꯇ ꯆꯠꯈꯤꯕ
ꯑ
ꯁꯝꯅꯕ ꯌꯥꯗꯕ
ꯑꯣ
ꯃꯥꯅꯕꯨ ꯏꯅꯥꯛꯇ ꯂꯦꯡꯗꯅ ꯂꯩꯔꯝꯃꯒꯗꯤ ꯖꯥꯠ ꯖꯥꯠ ꯇꯧꯔꯅꯤ ꯀꯩꯅꯣ ꯃꯈꯟ ꯃꯈꯟ ꯍꯣꯏ ꯍꯤꯟꯖꯥꯡ ꯅꯥꯄꯤꯒꯁ ꯍꯧꯨꯖꯤꯛ ꯍꯧꯨꯖꯤꯛꯀꯤ
ꯊꯣꯛꯅꯔꯤꯕ ꯃꯇꯝ ꯃꯇꯝꯒꯤ ꯑꯣꯏꯕ ꯏꯟꯖꯥꯡ ꯅꯥꯄꯤ ꯃꯌꯥꯝꯁꯦ ꯊꯥꯗꯅ ꯈꯣꯠꯇꯅ
ꯎꯝ ꯏꯟꯖꯥꯡ ꯅꯥꯄꯤ ꯍꯥꯏꯔꯒ ꯑꯩꯈꯣꯏꯗꯅꯦ ꯀꯩꯅꯣꯁꯦ ꯋꯥꯇꯔꯃꯦꯂꯟ ꯑꯃ ꯌꯦꯜꯂꯣꯒꯤꯁꯦ ꯍꯧꯋꯦꯕ ꯑꯩ ꯒꯝꯂꯥꯗ ꯑꯩꯅ ꯇꯥꯔꯒ ꯃꯔꯨ ꯍꯨꯟꯖꯤꯟꯈꯤꯕꯗꯨꯗ ꯑꯩ ꯍꯧꯔꯛꯑꯦ ꯊꯥꯐꯝ ꯂꯩꯇ ꯂꯩꯔꯦ ꯅꯣꯏ ꯂꯧꯕꯨꯛꯇ ꯊꯥꯒꯦꯔꯥ
ꯑꯗꯨ ꯌꯥꯝꯗꯕꯨ ꯃꯌꯥꯝ ꯍꯧꯔꯗꯤ ꯊꯥꯕ ꯌꯥꯏ ꯀꯩꯅꯣ
ꯍꯧꯔꯦ ꯍꯥꯏꯗꯤ ꯄꯥꯝꯕꯤ ꯑꯍꯨꯝ ꯃꯔꯤꯅꯦ ꯑꯗꯨꯏꯁꯨ ꯄꯥꯝꯕꯤ ꯑꯍꯨꯝ ꯃꯔꯤꯗꯣ ꯊꯥꯖꯤꯜꯂꯁꯨ ꯐꯖꯅ ꯁꯦꯝꯕꯤꯔꯗꯤ ꯍꯧꯅꯤ ꯀꯩꯅꯣ
ꯌꯥꯍꯪꯅꯤ ꯑꯗꯨꯕꯨꯗꯤ
ꯔꯣꯗꯣ ꯒꯝꯂꯥꯗ ꯍꯧꯒꯠꯂ ꯂꯩꯔꯦ
ꯑꯗꯨ ꯌꯥꯏ ꯀꯩꯅꯣ ꯂꯧꯔꯒ ꯊꯥꯔꯒ ꯃꯍꯩ ꯄꯥꯜꯂꯗꯤ ꯃꯌꯥꯝ ꯄꯨꯟꯅ ꯆꯥꯃꯤꯟꯅꯕ ꯌꯥꯏ
ꯑꯩꯈꯣꯏꯗꯤ ꯒꯝꯂꯥꯗ ꯇꯧꯕꯗꯨꯗꯤ ꯑꯣꯏꯔꯔꯣꯏꯕ ꯀꯩꯁꯨ ꯈꯔ ꯆꯥꯎꯈꯠꯂꯛꯑꯗꯤ
ꯃꯔꯤꯁꯨ ꯆꯄꯝ ꯂꯩ ꯃꯔꯥꯗꯨꯁꯨ ꯂꯤꯊꯣꯛꯐꯝ ꯂꯩꯇ ꯑꯗꯨꯝ ꯑꯩꯈꯣꯏꯒꯤ ꯁꯝꯅ ꯍꯥꯏꯔꯕꯗ ꯍꯨꯏꯗ ꯍꯥꯏꯔꯒ ꯍꯨꯏꯅ ꯈꯨꯅꯥꯡ ꯆꯥꯕꯤꯗꯣ ꯆꯥꯎꯕꯁꯨ ꯍꯦꯟꯗ ꯑꯃꯁꯨꯡ ꯇꯧꯗ ꯑꯗꯨꯝ ꯆꯥꯡ ꯑꯝꯇ ꯂꯩꯕꯤꯗꯣ
ꯑꯗꯨꯅꯦ ꯎꯝ ꯊꯝꯕꯥꯜ ꯈꯔ ꯊꯥꯕꯗꯨꯐꯥꯎ ꯇ ꯅꯦꯦ ꯄꯤꯛꯄꯒꯤ ꯄꯥꯇ꯭ꯔꯗꯣ
ꯍꯣꯏ ꯊꯝꯕꯥꯜꯗꯨꯗꯤ ꯑꯗꯨꯃꯥꯏꯅ ꯌꯨꯝꯗ ꯊꯥꯅꯕꯗꯣ ꯀꯩꯅꯣꯒꯨꯝꯕ ꯑꯩꯈꯣꯏꯒꯤ ꯂꯕꯔ ꯆꯐꯨꯒꯨꯝꯕ ꯀꯩꯅꯣꯒꯨꯝꯕꯗ ꯌꯥꯝ ꯊꯥꯅꯩꯅꯦ ꯑꯗꯨꯒ ꯈꯔ ꯆꯥꯎꯕ ꯖꯒꯥ ꯎꯝ ꯑꯩꯈꯣꯏ ꯒꯝꯂꯥꯒꯨꯝꯕ ꯀꯩꯅꯣꯒꯨꯝꯕꯗ ꯊꯥꯕꯗꯨꯗꯤ ꯃꯥꯊꯣꯛꯀꯗ ꯈꯣꯀꯗꯗ꯭ꯔꯦ
ꯎꯝ ꯊꯔꯣꯗꯨꯁꯨ ꯑꯆꯧꯕ ꯊꯔꯣꯗꯨꯅꯦꯕ ꯕꯖꯥꯔꯗꯒꯤ ꯒꯤ ꯆꯥꯔ ꯂꯩꯔꯛꯄꯅꯦ ꯑꯗꯣ ꯑꯩꯒꯤꯗ ꯁꯥꯠꯄꯗꯗꯤ ꯄꯤꯛꯇ꯭ꯔꯨ ꯄꯤꯛꯇ꯭ꯔꯨ ꯄꯤꯛꯅ ꯁꯥꯠꯂꯦꯕ ꯄꯥꯇ꯭ꯔꯗꯨ ꯄꯤꯛꯄꯅꯤꯅ
ꯑꯦ ꯂꯕꯔ ꯆꯐꯨ ꯑꯃ ꯂꯕꯔ ꯆꯐꯨ ꯑꯃ ꯊꯛ
ꯑꯗꯨ ꯌꯥꯝ ꯇꯥꯡꯉꯃꯅꯤꯅꯦ
ꯑꯗꯨ ꯍꯧꯖꯤꯛꯇꯤ ꯑꯁ ꯍꯧꯖꯤꯛꯀꯥꯟ ꯃꯇꯝ ꯍꯧꯖꯤꯛꯀꯥꯟ ꯃꯇꯝꯗ ꯄꯣꯠ ꯑꯍꯣꯡꯕ ꯑꯃꯝꯇ ꯂꯩꯇ꯭ꯔꯦ
ꯎꯝ
ꯇꯥꯡꯕꯒꯤ ꯇꯥꯡꯕ ꯉꯥꯛꯇ
ꯑ
ꯅꯣꯡꯃꯒꯤ ꯁꯨꯔ ꯆꯥꯕ ꯑꯩꯈꯣꯏꯗꯤ ꯂꯣꯏꯔꯦ ꯂꯩꯕꯒ ꯈꯤꯛꯇ ꯉꯝꯗ꯭ꯔꯦ ꯄꯣꯠꯆ ꯆꯩꯒ
ꯒꯥꯔꯤꯗꯕꯣ ꯄꯣꯠꯄꯨ ꯂꯩꯔꯤꯕ ꯍꯧꯖꯤꯛ
ꯍꯧꯖꯤꯛ ꯂꯩꯗꯕꯕꯨ ꯀꯩꯅꯣ ꯃꯉꯥꯏꯔꯦ ꯅꯨꯡꯁꯤꯠ ꯃꯉꯥꯏꯔꯦ ꯂꯩꯗꯕꯕꯨ ꯃꯩꯁꯤꯡ ꯂꯣꯏꯅꯃꯛ ꯂꯩꯕꯅꯤ
ꯎꯝ ꯃꯩꯁꯨꯅꯤꯅꯦ ꯍꯟꯗꯛꯀꯤ ꯄ꯭ꯔꯤꯄꯦꯗ ꯑꯃ ꯏꯁꯃꯥꯔꯠ ꯀꯤ ꯀꯩꯅꯣꯝꯃ ꯄꯥꯜꯂꯝꯕꯗꯣ ꯃ ꯌꯥꯝ ꯆꯥꯏ
ꯑꯁ ꯒ꯭ꯌꯥꯟ ꯇꯥꯗꯦ ꯑꯗꯨꯗꯣ ꯃꯃꯥꯡ ꯊꯥꯗ ꯅꯣꯏꯒꯤ ꯄꯩꯁꯥ ꯃꯌꯥꯝ ꯀꯞꯈꯤꯗꯣ ꯀꯛꯎꯕ꯭ꯔꯥ
ꯎꯝ ꯀꯥꯏꯅꯤ
ꯑꯩꯈꯣꯏꯒꯤ ꯑꯃꯨꯛꯇꯪꯗ ꯂꯨꯄꯥ ꯆꯥꯝꯃꯉꯥ ꯆꯥꯇ꯭ꯔꯨꯛꯅꯦ ꯀꯛꯈ꯭ꯔꯤꯁꯦ ꯑꯗꯒꯤ ꯀꯤꯂꯣ ꯋꯥꯠꯁꯨ ꯌꯥꯝ ꯌꯥꯝꯕ ꯅꯠꯇꯕ ꯒ꯭ꯌꯥꯟ ꯇꯥꯗꯦ ꯃꯣꯏꯒꯤ ꯦ ꯀꯃꯥꯏꯅ ꯇꯧꯕꯅꯣ ꯁꯤ ꯃꯣꯏ ꯒꯦꯟ ꯈꯤꯇꯪ ꯌꯦꯡꯁꯤꯜꯂꯗꯤ ꯐꯗꯧꯅꯤ ꯁꯤꯒꯨꯝꯕꯁꯦ
ꯍꯣꯏ ꯑꯩꯈꯣꯏꯗꯤ ꯊꯥ ꯑꯃꯗ ꯂꯤꯁꯤꯡ ꯑꯅꯤ ꯃꯌꯥꯒ ꯃꯩ ꯊꯥꯡꯒꯠꯂꯛꯑꯦꯕ ꯊꯛ ꯃꯈꯥ ꯊꯥꯜꯂꯛꯄ ꯑꯗꯩ ꯊꯕꯛ ꯁꯨꯕꯒ
ꯀꯩꯝ ꯁꯤꯖꯤꯟꯅꯕ ꯅꯠꯇꯦ ꯔꯥꯏꯁ ꯀꯨꯀꯔ ꯁꯤꯖꯤꯟꯅꯕ ꯅꯠꯇꯦ ꯐ꯭ꯔꯤꯖ ꯁꯤꯖꯤꯟꯅꯕ ꯋꯥꯁꯤꯡ ꯃꯦꯆꯤꯟ ꯀꯔꯤꯝ ꯁꯤꯖꯤꯟꯅꯕ ꯍꯣꯏ ꯍꯟꯗꯛꯄꯨꯗꯤ ꯃꯃꯥꯡꯗꯕꯨꯗꯤ ꯀꯔꯤꯝꯇ ꯁꯤꯖꯤꯟꯅ ꯍꯟꯗꯛꯄꯗꯤ ꯍꯟꯗꯛ ꯊꯥ ꯑꯃ ꯑꯅꯤꯁꯤꯕꯨꯗꯤ ꯈꯔ ꯁꯤꯖꯤꯟꯅꯔꯦ ꯃꯃꯥꯡꯗꯗꯤ ꯀꯔꯤꯝ ꯁꯤꯖꯤꯟꯅꯕ ꯅꯠꯇꯦ ꯍꯥꯟꯅꯒꯤ ꯄ꯭ꯔꯤꯄꯦꯗ ꯑꯔꯤꯕꯗꯨꯅ ꯐꯩꯗ ꯂꯨꯄꯥ ꯆꯥꯝꯃꯉꯥꯅ ꯊꯥ ꯑꯃ ꯑꯅꯤꯗ ꯊꯥ ꯑꯅꯤ ꯑꯍꯨꯝ ꯑꯗꯨꯝ ꯊꯥꯍꯟꯕꯤꯗꯨꯣ ꯍꯧꯖꯤꯛꯀꯤꯁꯤꯗꯤ ꯌꯥꯗ꯭ꯔꯦ ꯒ꯭ꯌꯥꯟ ꯇꯥꯗꯦ
ꯎꯝ ꯦꯠ ꯇ ꯍꯧꯔꯁ
ꯈꯔ ꯐꯒꯗ꯭ꯔꯥ ꯈꯜꯂꯤ ꯀꯩꯅꯣꯝ ꯇꯧꯔꯨꯏ ꯈꯔ ꯐꯒꯗ꯭ꯔꯥ ꯈꯜꯂꯤ ꯑꯗꯨꯁꯨ ꯌꯥꯗꯦ
ꯎꯝ
ꯑꯩꯈꯣꯏꯒꯤ ꯍꯧꯖꯤꯛꯀꯥꯟꯁꯤꯗꯤ ꯃꯨꯛꯕꯥꯡ ꯇꯧꯕꯅ ꯐꯔꯦ ꯑꯗꯨꯁꯨ ꯃꯨꯕꯥ ꯎꯝ ꯃꯨꯕꯥꯥꯡ ꯇꯧꯕꯗꯨꯁꯨ ꯄꯩꯁꯥ ꯄꯥꯏꯗ꯭ꯔꯗꯤ ꯌꯥꯗꯦꯅꯦ ꯑꯗꯨꯁꯨ ꯑꯩꯅ ꯆꯥꯗꯣꯔꯤꯕ ꯃꯊꯦꯜ ꯑꯗꯣ ꯑꯍꯥꯎꯕ ꯅꯠꯇ꯭ꯔꯗꯤ ꯚꯤꯌꯋꯔꯁꯤꯡꯁꯤ
ꯁꯤꯡꯖꯨꯖꯥꯗꯧ ꯉꯥꯏꯔꯦꯕ
ꯎ ꯁꯤꯡꯖꯨꯒꯨꯝ ꯃꯣꯔꯣꯛ ꯈꯔ ꯁꯥꯔꯒ ꯍꯨ ꯍꯨ ꯍꯨ ꯀꯥꯝꯃꯒ
ꯑꯥ ꯑꯗꯨꯁꯨ ꯌꯥꯕꯖꯥꯠꯅꯤꯅꯦ
ꯎꯝ ꯌꯥꯏ ꯁꯤꯡꯖꯨꯁꯨ ꯌꯥꯏ ꯁꯤꯡꯖꯨꯒꯨꯝꯕ
ꯅꯥꯀꯟꯗꯨꯗ ꯄꯥꯐꯣꯔ ꯃꯀꯛ ꯑꯁꯥꯡꯕꯗꯣ ꯑꯃꯅꯤ ꯅꯤ ꯑꯃꯝꯛ ꯈꯦꯟꯖꯤꯜꯂꯕ ꯑꯗꯩ ꯀꯣꯠꯅꯕ ꯈꯔ ꯍꯥꯞꯆꯜꯂꯕ ꯅꯥꯀꯟꯗ
ꯑꯩ ꯍꯤꯡꯒꯣꯜꯗ ꯍꯧꯕ ꯈꯔ ꯑꯃ
ꯑꯥ ꯃꯅꯥ ꯃꯁꯤꯡ ꯈꯔ ꯍꯥꯞꯆꯜꯂꯅꯤ ꯁꯤꯡꯖꯨꯗꯨ ꯐꯖꯅ ꯑꯗꯒꯤ ꯅꯨꯡꯉꯥꯏꯇꯦ ꯍꯥꯏꯔꯒꯁꯨ ꯕꯣꯔꯥꯗꯣ ꯂꯨꯄꯥ ꯇꯔꯥꯃꯨꯛꯀꯤꯒ ꯅꯥꯀꯟꯗ ꯈꯤꯛꯇꯪ ꯍꯥꯞ ꯍꯥꯞꯆꯤꯟꯕ ꯑꯁ ꯂꯨꯄꯥ ꯌꯥꯡꯈꯩꯅ ꯌꯥꯅꯤꯌꯦ
ꯈꯔ ꯌꯥꯝꯕ ꯃꯥꯟꯅꯕ ꯀꯦꯃꯦꯔꯥꯗꯨꯁꯨ ꯈꯔ ꯖꯨꯝ ꯇꯧꯁꯜꯂ ꯅꯝꯃꯕ ꯈꯔ ꯆꯥꯎꯍꯜꯂꯒ ꯎꯝ ꯑꯗꯩ ꯚꯤꯗꯤꯑꯣꯗꯣ ꯅꯝꯕꯗ ꯈꯔ ꯁꯥꯡꯍꯜꯂꯕ
ꯑꯥ
ꯑꯃꯨꯛ ꯁꯥꯏꯈꯤꯕꯗꯨꯅ ꯁꯤꯟ ꯑꯅꯤ ꯑꯍꯨꯝ ꯍꯥꯞꯆꯤꯜꯂꯕ ꯌꯥꯏ ꯑꯗꯨꯁꯨ ꯑꯗꯨꯁꯨ ꯇꯧꯕ ꯌꯥꯕ ꯃꯈꯜ ꯑꯃꯅꯤ ꯑꯗꯨꯅꯕꯨ ꯐꯔꯦꯅꯕꯨ ꯋꯥꯡ ꯍꯧꯖꯜꯂꯣ ꯁꯞꯁꯀ꯭ꯔꯥꯏꯕꯔ ꯃꯊꯪ ꯃꯊꯪ ꯈꯣꯝꯖꯤꯜꯂꯛꯅꯕ
ꯑꯗꯩ ꯁꯤꯡꯖꯨ ꯇꯧꯔ ꯀꯔꯤꯒꯨꯝꯕ ꯈꯔ ꯃꯤꯗ ꯄꯥꯟꯕ ꯈꯔ ꯄꯪꯍꯦꯛꯇ ꯍꯦꯛꯑꯅꯤ ꯑꯗꯨ ꯊꯨꯝ ꯑꯃ ꯄꯗ꯭ꯔꯧ ꯄꯗ꯭ꯔꯧ ꯁꯥꯏꯔꯅꯤ ꯀꯨꯞꯁꯨ ꯈ꯭ꯔ ꯁꯨꯔꯅꯤ
ꯎꯝ ꯀꯥꯂꯦꯟ ꯃꯇꯝꯅꯤꯅ ꯍꯩ ꯔꯥ ꯈꯔ ꯍꯦꯛꯆꯜꯂꯒ ꯍꯩꯒꯤ ꯃꯨꯕꯥꯥꯡ ꯇꯧꯔꯁꯨ ꯌꯥꯏ
ꯑꯥ ꯑꯗꯒꯤ ꯀꯨꯞꯁꯨꯁꯨ ꯅꯣꯡ ꯐꯥꯗꯣꯛ ꯆꯦꯡ ꯉꯧꯔꯒ ꯀꯨꯞꯁꯨ ꯁꯨꯗꯣꯛꯄ ꯌꯥꯔꯦ ꯁꯨꯕ ꯇ ꯑꯂꯒ ꯆꯂꯣ
ꯑ ꯑꯗꯨꯅ ꯑꯗꯨꯒꯨꯝꯕꯗꯨꯅ ꯑꯩꯈꯣꯏꯒꯤ ꯕ꯭ꯂꯣꯛ ꯑꯣꯏꯅ ꯅꯝꯃꯕ ꯑꯦ ꯉꯁꯤꯗꯤ ꯁꯨꯃꯥꯏ ꯁꯨꯃꯥꯏꯅ ꯇꯧꯕ ꯑꯩ ꯀꯩꯅꯣ ꯍꯣꯏ ꯀꯨꯠꯁꯨ ꯂꯩꯕꯒꯤ ꯅꯠꯇ꯭ꯔꯒꯅ ꯀꯨꯞꯁꯨꯁꯦ ꯀꯃꯥꯏꯅ ꯇꯧꯔꯒ ꯁꯨꯅꯤ ꯁꯝꯅ ꯍꯥꯏꯔꯕꯗ ꯑꯩꯈꯣꯏꯒꯤ ꯊꯥꯏꯅꯒꯤ ꯑꯍꯟꯈꯩꯗꯤ ꯊꯥꯏꯅꯒꯤ ꯈꯔ ꯃꯤ ꯑꯍꯜ ꯂꯃꯟꯈꯩꯗꯤ ꯈꯪꯉꯕ ꯌꯥꯏ ꯑꯩꯈꯣꯏ ꯍꯧꯖꯤꯛꯀꯥꯟ ꯅꯍꯥꯁꯤꯡꯗꯨꯗꯤ ꯊꯥꯏꯅꯒꯤ ꯆꯤꯟꯖꯥꯛꯁꯦ ꯈꯪꯗꯕ ꯌꯥꯝ ꯂꯩꯌꯦꯕ ꯑꯗꯨꯅ ꯃꯣꯏꯗ ꯑꯦꯋꯥꯔꯅꯦꯁ ꯄꯤꯕ ꯑꯣꯏꯅ ꯚꯤꯗꯤꯑꯣ ꯃꯇꯦꯛ ꯃꯇꯦꯛ ꯁꯦꯝꯃꯒ ꯌꯥꯝꯅꯁꯨ ꯁꯥꯡꯗꯕꯤ ꯌꯥꯝ ꯁꯥꯡꯉꯁꯨ ꯃꯤꯁꯤ ꯌꯦꯡꯕ ꯇꯟꯕꯅꯦꯕ ꯃꯇꯦꯛ ꯃꯇꯦꯛ ꯅꯨꯡꯉꯥꯏ ꯅꯨꯡꯉꯥꯏꯒꯗꯕ ꯁꯤꯜꯗꯣ ꯈꯜꯂ ꯈꯜꯂ ꯍꯥꯞꯆꯜꯂꯒ ꯇꯧꯔꯗꯤ ꯆꯞ ꯆꯥꯔ ꯌꯥꯔꯅꯤ ꯃꯨꯃꯥꯡ ꯄꯤꯗꯣꯛ ꯅꯝꯅꯕ ꯁꯦꯟꯗꯦꯜ ꯑꯃ ꯍꯥꯡꯇꯣꯛꯑꯣ
ꯎꯝ ꯁꯤꯁꯤꯡꯖꯨꯗ ꯍꯥꯏꯋꯥꯒꯦ
ꯑꯩꯈꯣꯏꯁꯨ ꯑꯉꯝꯕ ꯃꯇꯦꯡ ꯍꯦꯛꯇ ꯄꯥꯡꯁꯤꯜꯂꯛꯑꯗꯧꯅꯦ ꯏꯗꯤꯠꯇꯔ ꯀꯩꯗꯅꯣ ꯅꯣꯡ ꯐꯥꯗꯣꯛ ꯁꯨ ꯆꯦꯂꯦꯟꯖ ꯇꯧꯕ ꯑꯣꯏꯅ ꯑꯩꯈꯣꯏꯁꯨ ꯂꯨꯄꯥ ꯌꯥꯡꯈꯩ ꯆꯥꯝꯃꯄꯥꯥꯏ ꯂꯥꯛꯑ ꯇꯧꯔꯁꯨ ꯌꯥꯏ
ꯌꯥꯏ ꯌꯥꯏ ꯌꯥꯏ ꯀꯁ ꯀꯥꯏꯗꯦ ꯌꯥꯝꯝ ꯇꯝ ꯊꯥꯅꯔ ꯂꯣꯏꯔꯦ
ꯆꯥꯝ ꯆꯝ ꯊꯥꯗꯠꯅꯔ ꯂꯣꯏꯔꯦ
ꯎꯝ ꯂꯥꯏꯔꯕꯒꯤ ꯑꯃꯨꯛ ꯋꯥꯡ ꯍꯥꯏꯔꯒ ꯂꯥꯏꯔꯕ ꯋꯥꯜꯒ ꯍꯥꯏꯔꯒ ꯑꯗꯨꯝ ꯐꯥꯎꯔꯤꯗꯨꯅꯦꯅꯦ ꯂꯥꯏꯔꯕꯒꯤ ꯃꯨꯕꯥꯡ
ꯑꯗꯨꯅ ꯍꯦꯟꯅ ꯀꯩꯅꯣ ꯌꯥꯝ ꯚꯌꯨ ꯌꯥꯝꯗꯣꯏꯅꯦ
ꯎꯝ ꯂꯥꯏ ꯂꯥꯏꯔꯕ ꯍꯥꯏꯔꯗꯤ ꯌꯥꯝ ꯏꯅꯤꯡꯉꯤꯗꯅ ꯃꯤꯁꯦ
ꯎꯝ
ꯂꯥꯏꯔꯕꯗꯁꯨ ꯄꯛꯇꯕ ꯂꯩꯀꯣ
ꯂꯥꯏꯔꯕ ꯍꯥꯏꯔꯒ ꯄꯛꯇꯕ ꯄꯛꯇꯕ ꯃꯌꯥꯝ ꯑꯃ
ꯑꯗꯨꯗꯤ ꯍꯟꯗꯛꯀꯤ ꯀꯃꯤꯡ ꯁꯟꯗꯦꯁꯤꯗ ꯆꯥꯕ ꯆꯠꯄ ꯑꯗꯨꯃꯥꯏꯅ ꯇꯧꯕ ꯌꯥꯔꯦ
ꯑꯥ
ꯍꯣꯏ ꯑꯗꯨꯗꯤ ꯎꯝ ꯍꯧꯔꯁꯦ ꯑꯗꯨꯗꯤ ꯍꯣꯏ ꯑꯩꯁꯨ ꯍꯣꯏ ꯊꯝꯃꯒꯦ ꯊꯝꯃꯒꯦ ꯊꯝꯕ ꯆꯠꯇ꯭ꯔꯦ ꯊꯝꯃꯣ ꯑꯩꯁꯨ ꯆꯠ ꯇ꯭ꯔꯦ